ꯍꯂꯣ ꯍꯂꯣ
ꯍꯜꯂꯣ ꯇꯥꯎꯕ꯭ꯔꯣꯍꯤ ꯇꯥꯎ
ꯇꯥꯏꯌꯦ
ꯀꯩꯗꯧꯔꯤꯅꯣ
ꯑꯁ ꯁ ꯑꯗꯨꯝꯦ ꯄ꯭ꯦ ꯊ ꯍꯥꯏꯥ ꯇꯥꯔꯦꯗ
ꯍꯧꯒꯠꯇ꯭ꯔꯤꯕꯣ
ꯅꯁꯥꯗꯤꯒꯤ ꯍꯋꯥꯗꯤ ꯍꯥꯏ ꯀꯔꯤꯅꯅꯦ
ꯅꯪꯕꯨ ꯅꯨꯡꯉꯥꯏꯔꯤꯕꯣ ꯅꯪ ꯅꯪꯒꯤ ꯄꯥꯎꯁꯨ ꯇꯥꯗꯕ ꯀꯨꯏꯔꯦ ꯀꯃꯥꯏ ꯀꯃꯥꯏ ꯇꯧꯔꯤꯒꯦ ꯅꯪꯕꯣ
ꯁꯨꯝ ꯅꯨꯡꯉꯥꯏꯔꯦ ꯍꯥꯏꯕ ꯇꯥꯔꯦꯅꯦ
ꯑꯁ ꯅꯪꯗꯤ ꯃꯄꯥꯟꯂꯣꯝꯗ ꯆꯠꯈꯤꯕꯗꯒꯤ ꯑꯁ ꯄꯥꯎꯒꯁꯦ ꯐꯥꯎꯔꯛꯇ꯭ꯔꯦꯅꯦ ꯍꯦ
ꯀꯨꯏꯔꯦ ꯏꯕꯥꯅꯤ ꯐꯥꯎꯅꯔꯕꯁꯦ ꯅꯪꯅ ꯏꯊꯥ ꯊꯥꯖꯗꯨꯅ ꯀꯣꯜ ꯇꯧꯔꯦ ꯌꯥꯝ ꯅꯨꯡꯉꯥꯏꯖꯔ ꯁꯣ
ꯑꯁ ꯑꯗꯨꯅꯦꯕ ꯑꯩꯈꯣꯏ ꯄꯨꯜꯂꯤꯉꯩꯗꯗꯤ ꯌꯥꯝꯅ ꯅꯨꯡꯁꯤ ꯆꯥꯗꯨꯅ ꯄꯨꯜꯂꯝꯃꯒ ꯃꯄꯥꯟ ꯊꯣꯛꯄꯗꯒꯤ ꯃꯄꯥꯟ ꯆꯠꯈꯤꯕꯗꯒꯤ ꯌꯥꯗ꯭ꯔꯦꯅꯦ ꯄꯣ ꯐꯣꯟꯒꯁꯦ ꯇꯧꯔꯛꯇ꯭ꯔꯦꯅꯦ
ꯑꯁ ꯑꯩꯗꯤ ꯊꯕꯛ ꯑꯗꯨꯝ ꯆꯠꯕꯒꯤ ꯁꯪꯗꯕꯒꯤꯅꯦ ꯅꯣꯏ ꯂꯥꯟꯗ ꯂꯧꯕ ꯌꯥꯗꯦ ꯇꯧꯔꯛꯅꯤꯡꯗꯕꯒꯤ ꯅꯠꯇꯦꯗ ꯊꯕꯛꯅ ꯌꯥꯗꯕꯒꯤꯅꯤꯍꯦ ꯍꯧꯖꯤꯛꯀꯤꯗꯤ ꯐ꯭ꯔꯤ ꯂꯩꯔꯤꯗ
ꯎꯝ ꯐ꯭ꯔꯤ ꯑꯣꯏꯕ ꯃꯇꯝꯗ ꯃꯔꯛ ꯃꯔꯛꯇꯁꯨ ꯄꯥꯎ ꯐꯥꯎꯣꯔꯛꯑꯣ ꯑꯣꯗꯥ ꯕꯣ
ꯎꯝ ꯍꯧꯖꯤꯛ ꯅꯪ ꯇꯧꯅꯔꯤꯁꯤ ꯌꯥꯝ ꯐꯔꯅꯦ
ꯆꯥꯛ ꯆꯥꯔꯕꯣ
ꯆꯥꯗ꯭ꯔꯤꯍꯦ ꯍꯣꯔꯦꯟ ꯅꯍꯥꯛ ꯂꯥꯏꯔꯒ ꯆꯥꯗꯣꯏꯅꯦ
ꯊꯣꯡꯗꯤ ꯊꯣꯡꯉꯕꯣ
ꯊꯣꯡꯕꯨꯗꯤ ꯉꯁꯥꯏꯗꯤ ꯗꯣꯏꯔꯦ
ꯑꯣ ꯑꯗꯨꯗꯤ ꯆꯥꯕ ꯌꯥꯔꯦ ꯄꯨꯡ ꯇꯔꯥꯗꯤ ꯇꯥꯗꯧꯔꯦ ꯑꯩꯈꯣꯏꯁꯨ ꯆꯥꯗ꯭ꯔꯤꯗ
ꯅꯍ ꯂꯩꯒ ꯆ ꯇꯅꯤ
ꯑꯩꯁꯨ ꯆꯥꯗ꯭ꯔꯤ ꯍꯧꯖꯤꯛ ꯊꯣꯡꯉꯤ ꯍꯧꯖꯤꯛ ꯀꯟꯅ ꯊꯣꯡꯉꯤ ꯑꯩꯁꯨ
ꯉꯟꯅ ꯆꯥꯔꯗꯤ ꯆꯪꯗꯅꯕ ꯆꯥꯛꯁꯦ
ꯎꯝ ꯃꯥꯅꯦ ꯃꯥꯅꯦ
ꯆꯔꯗꯤ ꯍꯥꯥꯎꯔꯁꯨ ꯍꯥꯗꯁꯨ
ꯎꯝ
ꯀꯥꯡꯗꯣ ꯅꯥꯏꯅ ꯑꯗꯨꯝ ꯆꯥꯕ ꯌꯥꯏꯅ
ꯑꯍꯥ ꯉꯁꯤ ꯕꯣꯜ ꯌꯦꯡꯉꯒ ꯑꯌꯨꯛꯇ ꯉꯟꯇꯥ ꯍꯧꯒꯠꯂꯒ ꯕꯣꯜ ꯌꯦꯡꯉꯒ ꯑꯩꯅ ꯁ
ꯑꯁ ꯑꯩꯗꯤ ꯑꯩꯗꯤ ꯌꯦꯡꯗ꯭ꯔꯦ ꯌꯦꯡꯉꯦ ꯇꯧꯕꯅꯤ ꯑꯩ ꯇꯨꯝꯅꯤꯡꯃꯟꯕꯒꯤꯀꯣ ꯇꯨꯝꯈ꯭ꯔꯕꯅꯤ
ꯎꯝ ꯕꯣꯁꯦ ꯅꯨꯡꯉꯥꯏꯅꯦ
ꯄ꯭ꯂꯦꯗ ꯅꯨꯡꯉꯥꯏꯕ꯭ꯔꯣ
ꯅꯨꯡꯉꯥꯏꯌꯦ ꯑꯗꯨꯝ ꯅꯨꯡꯉꯥꯏ ꯌꯥꯝ ꯑꯗꯨꯝ ꯐꯖꯩ ꯂꯩꯁꯦ
ꯀꯔꯤꯅꯣ ꯕ꯭ꯔꯥꯖꯤꯜꯁꯦ ꯁꯨꯛꯌꯥ ꯌꯥꯗꯕꯁꯦ
ꯌꯥꯔꯣꯏꯗ
ꯕ꯭ꯔꯥꯖꯤꯜꯗꯤ ꯊꯥꯏꯅ ꯌꯥꯔꯣꯏ ꯑꯩꯅ ꯍꯥꯏꯕ ꯅꯠꯇ꯭ꯔꯣ
ꯌꯥꯗ꯭ꯔꯦꯕꯥꯎꯖꯤ ꯀ ꯃꯣꯏ
ꯃꯣꯏ ꯄ꯭ꯂꯦꯗ ꯐꯖꯗꯦꯕ ꯀꯔꯤ ꯍꯥꯏꯁꯤꯔꯥ ꯇꯤꯝꯗꯣ ꯃꯥꯟꯅꯗꯦꯕ ꯇꯤꯝ ꯃꯅꯥꯗꯕꯒꯤ ꯁꯥꯟꯅꯥꯅꯕ ꯄꯨꯔꯥ ꯍꯧꯦꯕ ꯐꯨꯠꯕꯣꯜꯗꯗꯤ ꯑꯃ ꯑꯅꯤ ꯈꯛꯇ ꯍꯥꯏꯔꯒ ꯑꯗꯨꯝ ꯀꯥꯒꯅꯤ ꯍꯥꯏꯕ ꯂꯩꯇꯦꯕꯀꯣ
ꯎꯝ
ꯇꯤꯟ ꯂꯣꯏꯅ ꯆꯥꯟꯕ ꯀꯥꯟꯗ ꯑꯗꯨꯝ ꯀꯥꯕꯅꯦꯕ ꯑꯗꯨꯅꯦ ꯑꯩ ꯑꯥꯔꯖꯦꯟꯇꯤꯅꯥ ꯗ ꯊꯥ ꯊꯥꯖꯔꯤꯁꯦ
ꯉꯔꯥꯡ ꯅꯨꯡꯗꯥꯡꯒꯤꯗꯤ ꯌꯦꯡꯗꯕ꯭ꯔꯣ
ꯉꯔꯥꯡ ꯅꯨꯡꯗꯥꯡꯗꯣ ꯑꯩ ꯇꯨꯝꯅꯤꯡ ꯃꯟꯕꯒꯤ ꯌꯦꯡꯗ꯭ꯔꯤꯅꯦ ꯌꯦꯡꯒꯦ ꯇꯧꯕꯅꯤꯅꯦ
ꯃꯔꯛ ꯃꯔꯛꯇꯗꯤ ꯇꯨꯝꯒꯗꯕꯅꯤ ꯑꯗ ꯇꯨꯝꯐꯥ ꯐꯥꯗ꯭ꯔꯗꯤ ꯍꯛꯆꯥꯡ ꯁꯣꯛꯂꯛꯀꯅꯦꯕ
ꯑꯁ ꯉꯔꯥꯡꯅꯤ ꯑꯩ ꯈꯪꯗꯦ ꯑꯩ ꯐꯥꯎ ꯈꯜꯂꯤꯅꯤ ꯀꯔꯤꯅꯣ ꯑꯗꯨꯝ ꯉꯟꯅ ꯇꯨꯝꯅꯤꯡꯂꯛꯄꯁꯦ
ꯉꯟ ꯉꯟꯅ ꯇꯨꯝꯕꯅ ꯐꯕꯅꯤꯗ
ꯛꯌꯥꯗ ꯄꯣꯈ꯭ꯔꯕꯖꯥꯠꯅꯣ ꯉꯥꯔꯥꯡꯗꯤ
ꯍꯥꯥ
ꯀꯌꯥ ꯆꯟꯕ꯭ꯔꯣ
ꯒꯣꯜ ꯑꯅꯤ ꯆꯟꯕ ꯃꯥꯜꯂꯦ ꯑꯗꯨꯅ ꯃꯁꯝ ꯁꯥꯡꯕ ꯈꯔ ꯋꯥꯡꯕ ꯅꯨꯄꯥꯗꯨꯅ
ꯎꯝ
ꯑꯩꯁꯨ ꯌꯦꯡꯗꯦꯗ ꯑꯩꯁꯦ ꯁꯟꯗꯛꯁꯦ ꯕꯣꯜꯒꯁꯦ ꯌꯦꯡꯕ ꯉꯝꯗꯦꯗ ꯇꯨꯝꯅꯤꯡꯕꯅꯀꯣ
ꯌꯥꯝꯅ ꯇꯨꯝꯒꯅꯨ ꯅꯪꯗꯤ
ꯑꯃꯔꯣꯝꯗ ꯍꯥꯏꯔꯗꯤ ꯌꯥꯝ ꯐꯩꯌꯦ ꯇꯨꯝꯅꯤꯡꯕꯁꯦ
ꯌꯥꯝ ꯇꯨꯝꯃꯟꯒꯅꯨ
ꯅꯨꯡꯗꯥꯡꯗ ꯇꯨꯝꯗ꯭ꯔꯗꯤ ꯀꯔꯝ ꯀꯥꯟꯗ ꯇꯨꯝꯗꯣꯏꯅꯣꯅꯦ
ꯅꯨꯡꯗꯥꯡꯒꯤꯗꯤ ꯍꯣꯏ ꯃꯍꯧꯁꯥꯅꯤꯅ ꯃꯤ ꯃꯤꯑꯣꯏꯕ ꯄꯨꯟꯁꯤ ꯇꯨꯝꯕ ꯃꯇꯝꯅꯤ ꯑꯗꯨ
ꯇꯨꯝ ꯊꯦꯡ ꯊꯦꯡꯅ ꯇꯨꯝꯕꯗꯣ ꯍꯛꯆꯥꯡ ꯐꯠꯇꯕꯅꯤꯅꯦ
ꯁꯦꯈꯣꯏꯗꯤ ꯑꯩꯈꯣꯏꯗꯤ ꯑꯗꯨꯝ ꯊꯦꯡꯅ ꯇꯨꯝꯃꯤꯁꯦ ꯕ꯭ꯔꯥꯖꯤꯜꯁꯤ ꯑꯁ ꯕ꯭ꯔꯥꯖꯤꯜꯒꯤ ꯁꯄꯣꯇꯔ ꯗꯣ
ꯀꯔꯤ ꯍꯥꯏꯕ
ꯕ꯭ꯔꯥꯖꯤꯜꯒꯤ ꯁꯄꯣꯇꯔ ꯂꯣꯏꯅꯤ ꯇꯨꯃꯤꯅ ꯆꯠꯈ꯭ꯔꯕ ꯃꯥꯜꯂꯤꯍꯦ
ꯏꯃꯥꯑꯅꯕꯥꯁꯨ ꯃꯥ ꯐꯦꯟꯁ ꯑꯃ ꯂꯩꯕꯥꯅꯤ ꯃꯥ ꯇꯨꯝꯃꯒ ꯌꯦꯡꯗꯕꯖꯥꯠꯅꯦ ꯄꯣꯔꯕꯥ ꯎꯄꯥꯏ ꯂꯩꯇꯦꯅꯦ
ꯄꯥꯏꯂꯥꯏꯇꯩ
ꯍꯩꯇꯕꯒꯤ ꯄꯣꯑꯕꯅꯤ ꯀꯩꯅꯣ ꯅꯠꯇ꯭ꯔꯥ
ꯍꯩꯅꯇꯥꯕꯥꯒꯤꯅꯦꯕ ꯅꯣꯔꯋꯦ ꯐꯥꯎ ꯀꯥꯕ ꯉꯝꯗ꯭ꯔꯗꯤ ꯑꯩꯁ ꯎꯄꯥꯏ ꯂꯩꯇꯕꯒꯤꯅꯤ ꯅꯣꯔꯋꯦꯗꯤ ꯑꯗꯨꯝ
ꯃꯦꯛꯁꯤꯀꯣꯒ ꯁꯥꯟꯅꯕꯁꯤꯗꯤ ꯐꯖꯩꯌꯦ ꯉꯁꯤꯒꯤꯁꯦ
ꯕ꯭ꯔꯖꯤꯜ ꯂꯥ
ꯅꯠꯇꯦ ꯏꯪꯂꯥꯟꯒ ꯁꯥꯟꯅꯕꯗꯣ ꯍꯧꯖꯤꯛ ꯑꯌꯨꯛꯇ
ꯑ ꯅꯣꯔꯋꯦ ꯗꯔꯣ
ꯑ ꯅꯠꯇꯦ ꯃꯦꯛꯁꯤꯀꯣ ꯑꯦ ꯃꯦꯛꯁꯤꯀꯣꯒ ꯏꯪꯂꯥꯟꯒ ꯁꯥꯟꯅꯕꯗꯣ ꯌꯥꯝ ꯐꯖꯩ ꯍꯥꯏꯕ
ꯑꯥ
ꯄ꯭ꯂꯦꯗ ꯐꯖꯩ ꯃꯦꯛꯁꯤꯀꯣꯅ ꯕꯣꯜꯗꯤ ꯄꯥꯏꯕꯅꯦꯕꯀꯣ
ꯋꯥꯔꯤꯕꯨ ꯅꯍꯥꯟ ꯄꯣꯕ ꯗꯤꯗ ꯀꯕꯨꯣ ꯗ
ꯑ
ꯑꯗꯨ ꯃꯣꯏ ꯇꯤꯝꯕꯨ ꯕ꯭ꯔꯥꯖꯤꯜ ꯀꯥꯒꯗꯧꯕ ꯉꯝꯒꯗꯧꯕ ꯃꯥꯟꯔꯣꯏꯗ
ꯎꯝ
ꯀꯣ ꯃꯣꯏ ꯁꯥꯟꯅꯕ ꯑꯣꯏꯔꯗꯤ ꯕꯗꯤ ꯀꯥꯒꯗ ꯎ ꯃꯥꯥꯡꯂꯦꯕ ꯋꯥꯔꯤꯕꯨ ꯕ꯭ꯔꯥꯖꯤꯜꯗ ꯁꯥꯟꯅꯔꯗꯤ
ꯍꯟꯗꯛꯁ ꯑꯅꯧꯕ ꯑꯅꯧꯕ ꯀꯟꯇ꯭ꯔꯤ ꯂꯥꯛꯄꯁꯤꯡꯁꯦ ꯑꯌꯥꯝꯕꯅ ꯐꯖꯩꯅꯦ
ꯕꯂꯤꯁꯨ
ꯌꯥꯝ ꯁꯣꯟꯕ ꯑꯣꯏꯏꯗꯦꯕꯀꯣ
ꯎꯝ ꯌꯥꯝ ꯁꯣꯟꯕ ꯀ꯭ꯂꯕꯅꯦ ꯄ꯭ꯂꯦ ꯅꯠꯇꯦꯅꯦ
ꯑꯩꯣꯏꯅꯃꯛ ꯑꯗꯨꯝ ꯐꯖꯩꯌꯦ
ꯄ ꯗꯤ ꯃꯣꯁ ꯍ ꯌꯥꯦꯀꯣ
ꯀꯔꯤ ꯍꯦꯕ ꯀꯩꯅꯣ ꯇꯧꯔꯤꯁꯤꯅ
ꯍꯥꯥ
ꯀꯩꯗꯧꯔꯤꯅꯣ ꯀꯔꯤ ꯃꯈꯣꯅꯣ ꯌꯥꯝ ꯇꯥꯏꯗꯨꯕꯣ
ꯑꯁ ꯀꯔꯤꯅꯣ ꯍꯥꯏꯁꯤꯔ ꯇꯥꯕꯒꯤꯅꯤꯅꯦ
ꯇꯨꯃ ꯂꯩꯕꯅꯦ
ꯍꯥꯦ
ꯉꯁꯤ ꯀꯔꯤꯒꯤꯅꯣ ꯉꯁꯤ ꯈꯛꯇꯪ ꯐꯣꯟ ꯇꯧꯔꯛꯑꯒ ꯑꯁ ꯐꯖꯅ ꯋꯥꯔꯤ ꯁꯥꯟꯅꯒꯦꯗꯤ ꯍꯥꯏꯗꯤ ꯀꯩ ꯀꯩꯅꯣ ꯇꯧꯍꯧꯒꯂꯦ
ꯀꯔꯤꯁꯨ ꯇꯧꯗꯍꯦ ꯅꯪꯁꯨ ꯀꯔꯤꯅꯣ ꯍꯥꯏ
ꯕꯔ ꯑꯅꯤꯗ
ꯅꯨꯄꯤꯒꯤ ꯋꯥꯈꯜ ꯅꯨꯄꯤꯒꯤ ꯋꯥꯈꯜ ꯈꯥꯡꯉ ꯅꯣꯏ
ꯉꯁꯤ ꯈꯛꯇꯪ ꯐꯣꯟ ꯇꯧꯔꯛꯑꯒ ꯑꯁ ꯐꯖꯅ ꯋꯥꯔꯤ ꯁꯥꯟꯅꯔꯝꯗꯕ ꯀꯔꯤ ꯀꯔꯤ ꯄꯥꯎ ꯂꯩꯕ꯭ꯔꯥ ꯀꯔꯤ ꯀꯃꯥꯏꯅ ꯇꯧꯒꯦ ꯅꯨꯡꯉꯥꯏꯕꯗꯣ ꯑꯁꯣꯝꯗ ꯑꯁꯤꯗꯅ ꯅꯨꯡꯉꯥꯏꯕ꯭ꯔꯥ ꯑꯁꯣꯝꯅ ꯅꯨꯡꯉꯥꯏꯕ꯭ꯔꯥ ꯕꯗꯨ ꯀꯈꯤꯇꯪ ꯍꯥꯏ ꯈꯤꯇꯪ ꯑꯣꯏꯔꯁꯨ ꯑꯗꯨꯝ ꯍꯥꯏꯔꯛꯑꯣ ꯀꯩꯅꯣ
ꯑꯗꯨꯝ ꯅꯨꯡꯉꯥꯏ ꯍꯥꯏꯕ ꯇꯥꯔꯦꯗ ꯀꯔꯤ ꯑꯣꯏꯒꯅꯤ
ꯐꯣꯟꯗ ꯑꯣꯏꯔꯁꯨ ꯁꯤꯗ ꯑꯣꯏꯔꯁꯨ ꯂꯩꯕ ꯃꯐꯝꯗ ꯌꯨꯝꯒ ꯆꯞꯅ ꯅꯥꯟꯅ ꯂꯩꯒꯗꯧꯕꯅꯤꯅꯦ
ꯏꯟꯁꯥꯡ ꯆꯥꯕ ꯈꯣꯠꯄ ꯋꯦꯗꯔ ꯅꯨꯡꯉꯥꯏꯕ ꯈꯣꯠꯄ ꯁꯥꯕ ꯏꯪꯕ ꯌꯥꯝ ꯂꯩꯗꯅ
ꯏꯟꯁꯥꯡꯒꯤ ꯋꯥꯔꯤꯗꯤ ꯇꯧꯈ꯭ꯔꯣ ꯌꯨꯝꯗꯒꯤ ꯍꯦꯟꯅ ꯑꯍꯥꯎꯕ ꯂꯩꯇꯦꯕ
ꯑꯗꯨꯅꯦꯕ ꯑꯩ ꯆꯥꯅꯤꯡꯗ꯭ꯔꯁꯦ ꯑꯗꯨꯒꯤꯅꯦ ꯁꯇꯗꯨꯝꯗꯗꯤ
ꯆꯥꯕ ꯈꯣꯠꯄ ꯇꯨꯝꯕ ꯑꯗꯨꯒꯨꯝꯕꯗꯤ ꯌꯨꯝꯗꯒꯤ ꯍꯦꯟꯅ ꯅꯨꯡꯉꯥꯏꯕ ꯐꯪꯂꯦ ꯅꯪ
ꯍꯥꯔ ꯍꯥꯞꯇꯕ ꯉꯥꯛꯇ ꯆꯥꯕ ꯐꯪꯕꯁꯦ ꯑꯩꯈꯣꯏ ꯏꯔꯥꯏꯕꯥꯛ ꯌꯥꯝ ꯐꯔꯕꯅꯤꯅꯦ
ꯍꯣꯔꯦꯟꯗꯤ ꯀꯅꯥ ꯀꯅꯥ ꯂꯩꯕ꯭ꯔꯣ
ꯉꯁꯤ ꯑꯌꯨꯛꯁꯦ ꯀꯩꯅꯣ ꯂꯩꯕ ꯃꯥꯜꯂꯦ ꯍꯌꯦꯡꯁꯦ ꯄꯨꯡ ꯇꯔꯥ ꯇꯔꯥꯅꯤꯊꯣꯏ ꯃꯈꯥꯏꯗ ꯑꯣꯏꯕ ꯃꯥꯜꯂꯦꯕ
ꯍꯌꯦꯡ ꯑꯥꯔꯖꯦꯟꯇꯤꯅꯥ ꯂꯩꯇ꯭ꯔꯣ
ꯍꯌꯦꯡꯁꯦ ꯈꯪꯗꯦꯅꯦ ꯑꯩ ꯌꯦꯡꯍꯧꯗꯣꯏꯅꯦ ꯍꯌꯦꯡꯂ ꯍꯪꯆꯤꯜꯂꯗꯤ ꯂꯩꯗꯤ ꯂꯩꯗꯧ ꯃꯥꯜꯂꯦ ꯍꯣꯔꯦꯟꯒꯤꯗꯤ ꯐꯖꯔꯅꯤ ꯄꯣꯔꯇꯨꯒꯥꯜꯒ ꯏꯁꯄꯦꯟꯒ ꯂꯩꯔꯦ ꯐꯖꯔꯅꯤ
ꯑꯁꯄꯦꯟꯒ ꯄꯨꯨꯠꯒ ꯀꯣ ꯄꯨꯡ ꯀꯌꯥꯗꯣꯏꯅꯣ
ꯄꯨꯡ ꯕꯥꯔꯣ ꯃꯈꯥꯏꯗ
ꯑꯁ ꯁꯞ ꯆꯔꯦꯅꯦ
ꯍꯌꯦꯡꯁꯦ ꯀꯩꯅꯣꯗ ꯂꯩ ꯄꯨꯡ ꯑꯅꯤ ꯃꯈꯥꯏ ꯑꯦ ꯄꯨꯡ ꯃꯥꯄꯜ ꯃꯈꯥꯏ ꯗ ꯑꯥꯔꯖꯦꯟꯇꯤꯅꯥꯒ ꯏꯖꯤꯞ ꯃꯥꯜ ꯂꯩꯦ ꯑꯗꯨꯗꯤ ꯏꯖꯤꯞꯅ ꯀꯥꯔꯅꯤ ꯑꯦ ꯑꯥꯔꯖꯦꯟꯇꯤꯅꯥꯅ ꯀꯥꯔꯅꯤꯗ ꯁꯣꯏꯗꯕꯤꯗ
ꯄꯨꯡ ꯃꯥꯄꯟꯗꯔ
ꯃꯥꯄꯜ ꯃꯈꯥꯏ
ꯅꯥꯏꯟ ꯊꯥꯔꯇꯤꯗ
ꯍꯣꯏ
ꯑꯆꯥ ꯍꯣꯔꯦꯟ ꯄꯠꯔꯀꯒ ꯏꯁꯄꯦꯟ ꯄꯨꯡ ꯕꯥꯔꯣ ꯃꯈꯥꯏꯗꯀꯣ
ꯎꯝ
ꯐꯖꯔꯅꯤꯍꯦ ꯍꯣꯔꯦꯟꯒꯤ ꯃꯦꯠꯁꯇꯤ ꯐꯖꯔꯅꯤ
ꯍꯟꯗꯛꯇꯤ ꯀ꯭ꯋꯥꯇꯔꯗꯨ ꯇꯧꯈ꯭ꯔꯕꯅꯤꯅꯀꯣ ꯂꯣꯏꯅꯃꯛ ꯄ꯭ꯂꯦꯁꯦ ꯑꯗꯨꯝ ꯐꯖꯔꯅꯦꯕ ꯂꯩꯁꯦ ꯈꯔ
ꯑꯗ ꯑꯣꯔꯤꯕꯨ ꯑꯥꯔꯖꯦꯟꯇꯤꯅꯥ ꯏꯖꯤꯞꯇ ꯀꯥꯈ꯭ꯔꯦ ꯍꯥꯏꯈ꯭ꯔꯁꯦ ꯑꯗꯨꯒ ꯄꯣꯔꯇꯨꯒꯜꯒ ꯏꯁꯄꯦꯟ ꯑꯅꯤꯃꯛ ꯀꯥꯕ ꯑꯣꯏꯔꯗꯤ ꯑꯥꯔꯖꯦꯟꯇꯤꯅꯥꯒ ꯁꯨꯅꯥꯒꯗꯧꯕ ꯃꯥꯜꯂꯦꯅꯦ
ꯈꯪꯗꯦ ꯀꯅꯥꯗ ꯍꯥꯏꯁꯦ
ꯏꯖꯤꯞ ꯑꯥꯔꯖꯦꯟꯇꯤꯅꯥꯗꯤ ꯋꯥꯔꯤꯕꯨ ꯑꯥꯔꯖꯦꯟꯇꯤꯅꯥ ꯀꯥꯈ꯭ꯔꯦ ꯍꯥꯏꯔꯤꯁꯦꯕ
ꯍꯣꯏ
ꯏꯁꯄꯦꯟꯒ ꯄꯨꯠꯒ ꯑꯅꯤꯗ ꯀꯥ ꯀꯥꯕ ꯑꯗꯨ ꯑꯗꯨꯅ ꯊꯦꯡꯅꯒꯗꯧꯕ ꯃꯥꯟꯗ꯭ꯔꯣ
ꯐ꯭ꯔꯥꯟꯁꯀꯁꯨ ꯂꯩꯔꯤꯗ
ꯍꯥꯥ
ꯐ꯭ꯔꯥꯟꯁꯒꯨꯝꯕꯁꯨ ꯂꯩꯔꯤꯌꯦ
ꯐ꯭ꯔꯥꯟꯁ ꯑꯗꯨ ꯑꯣꯏꯔꯁꯨ ꯍꯧꯖꯤꯛꯗꯤ ꯉꯥꯛꯁꯟꯈ꯭ꯔꯕꯅꯤꯅꯀꯣ
ꯎꯝ ꯑꯉꯝ ꯉꯝꯕꯗꯣ ꯑꯗꯨꯝ ꯀꯥꯔꯗꯤ ꯑꯗꯨꯝ ꯇꯧꯔꯛꯀꯅꯤ ꯀꯩꯅꯣ ꯑꯗꯨ ꯁꯕꯥꯥꯏ ꯇꯅꯤ ꯐꯖꯔꯅꯤ ꯑꯥꯔꯖꯦꯟꯇꯤꯅꯥꯗ ꯄꯣꯇꯣꯒꯒ ꯇꯧꯔꯗꯤꯀꯣ ꯑꯁ ꯐꯖꯔꯅꯤ
ꯃꯣꯏ ꯑꯅꯤ ꯇꯧꯔꯗꯤ ꯐꯥꯒꯗꯧꯕꯅꯤꯅꯦ ꯃ ꯁꯤꯈ꯭ꯔꯣꯅꯦ ꯑꯗꯨꯗ
ꯐꯖꯒꯗꯅꯤ ꯑꯗꯨꯅꯦ ꯃꯤ ꯃꯌꯥꯝꯅ ꯉꯥꯏꯅꯔꯤꯁꯦ
ꯎꯝ
ꯀꯩ ꯃꯊꯦꯜ ꯇꯧꯔꯒꯦꯕ ꯅꯪꯕꯨ
ꯉꯁꯤꯗꯤ ꯌꯦꯟ ꯊꯥꯡꯕ
ꯌꯦꯟ ꯆꯞ ꯃꯥꯜꯂꯦꯍꯦ ꯅꯪꯗꯤ
ꯆꯥꯅꯤꯡꯉꯥꯏ ꯀꯔꯤꯁꯨ ꯂꯩꯇꯦꯅꯦ ꯑꯗꯨꯒꯤꯅꯤꯅꯦ ꯍ ꯌꯥꯝ ꯆꯥꯕꯨꯗꯤ ꯆꯥꯅꯤꯡꯗꯦ
ꯌꯥꯝ ꯆꯥꯒꯅꯨ ꯌꯥꯝ ꯆꯥꯒꯅꯨ ꯍꯛꯆꯥꯡ ꯐꯠꯇꯕꯅꯤꯀꯣ
ꯑꯗꯨꯒꯤꯅꯤ ꯃꯆꯥꯥꯗꯕ ꯂꯩꯔꯤꯁꯦ ꯑꯩ ꯁꯝꯐꯨꯠ ꯐꯨꯠꯂꯒ ꯂꯩꯔꯤꯅꯦ
ꯌꯥꯝ ꯆꯥꯒꯅꯨ ꯁꯥ ꯉꯥ ꯆꯥꯕꯁꯦ ꯌꯥꯝ ꯐꯠꯇꯕꯅꯦ
ꯅꯕꯨꯙꯤ ꯆꯥꯅꯤꯡꯉꯦꯅꯦ ꯑꯇꯩꯏꯗꯤ ꯑꯩ ꯆꯥꯅꯤꯡꯗꯦ
ꯑꯩꯈꯣꯏꯗꯤ ꯃꯔꯛ ꯃꯔꯛꯇ ꯑ ꯆꯥꯕ ꯋꯥꯅꯤ ꯌꯥꯝ ꯇꯣꯏꯅ ꯆꯥꯗꯦꯕ ꯎ